ꯑꯪꯅ ꯑꯩꯉꯣꯟꯗ ꯇꯧꯋꯦ ꯇꯧꯋꯦ ꯑꯩꯒꯤꯁꯨ ꯉꯁꯥꯏ ꯁꯨꯃꯥꯏꯅ ꯌꯥꯝ ꯇꯧꯔꯒ ꯑꯗꯨꯝ ꯂꯣꯏꯅ ꯃꯥꯡꯈ꯭ꯔꯦ ꯑꯩ ꯑꯩꯒꯤꯗꯤ ꯉꯁꯤ ꯃꯪꯉꯥ ꯃꯥꯡꯉꯦ
ꯀꯩꯅꯣ ꯅꯪ ꯑꯗꯨ ꯇꯧꯒꯅꯨꯅ
ꯃꯪꯉꯥ ꯃꯥꯡꯈ꯭ꯔꯦ ꯍꯥꯏꯗꯤ ꯋꯥꯔꯤ ꯁꯥꯟꯅꯁꯦ ꯍꯥꯏꯔꯒꯀꯣ ꯑꯩꯅ ꯇꯧꯕꯗ ꯃꯣꯏꯅ ꯄꯥꯏꯈꯠꯇꯕꯗꯣ ꯑꯗꯨꯒ ꯑꯗꯨꯒꯨꯝꯕ ꯌꯥꯝꯃꯦꯕ
ꯉꯁꯤꯁꯦ ꯀꯔꯝꯕ ꯁꯄꯣꯔꯠ ꯇꯧꯒꯦꯔꯥ ꯑꯃꯨꯛꯀ ꯍꯥꯡꯒꯦꯅꯦ
ꯏꯁꯄꯦꯟ ꯇꯧꯕꯤꯒꯅꯤ ꯏꯁꯄꯦꯟ
ꯎꯝ ꯆꯍꯤ ꯉꯁꯥꯏ ꯅꯝꯔꯝꯕꯗꯣ ꯍꯧꯖꯤꯛꯇꯤ ꯃꯥꯡꯈ꯭ꯔꯦ
ꯆꯍꯤ ꯅꯝꯔꯝꯕꯔ꯭ꯌꯦ
ꯆꯍꯤ ꯈꯔ ꯅꯝꯔꯝꯕꯅꯤ ꯑꯩꯅ ꯍꯥꯏꯔꯕ ꯃꯇꯨꯡꯗꯁꯨ ꯅꯪ ꯁꯄꯣꯔꯠ ꯇꯧꯒꯦ ꯁꯄꯣꯔꯠ ꯇꯧꯒꯦꯅ ꯇꯧꯅꯦ
ꯑꯣ ꯏꯁꯄꯦꯟꯗ ꯁꯄꯣꯔꯠ ꯇꯧꯕꯤꯒꯦ
ꯎꯝ ꯀꯩꯅꯣ ꯃꯅꯤꯡꯗꯒꯤ ꯍꯣꯏ ꯍꯧꯗꯣꯡꯔ ꯑꯉꯥꯡꯔ ꯈꯪꯗꯕ
ꯑꯉꯥꯡꯅꯦ ꯑꯉꯥꯡ ꯃꯣꯏ ꯑꯪ ꯃꯈꯥꯗ ꯂꯩꯕ ꯑꯉꯥꯡꯅꯦ ꯌꯥꯝ ꯀꯞꯄꯛ ꯀꯟꯕꯅꯦ
ꯑꯣ ꯑꯉꯥꯡ ꯍꯥꯏꯕꯁꯤꯗꯤ ꯎꯄꯥꯏ ꯂꯩꯗꯦꯗ
ꯎꯝ ꯑꯗꯨ ꯑꯁꯤ ꯑꯉꯥꯡꯗꯣ ꯌꯥꯝ ꯅꯥꯕꯁꯨ ꯀꯜꯂꯦꯕꯀꯣ ꯑꯗꯨꯒ ꯃꯥ ꯍꯦꯛ ꯄꯣꯛꯊꯣꯛꯄꯗꯒꯤ ꯑꯥ ꯑꯥꯏ ꯁꯤ ꯌꯨꯗ ꯊꯝꯃꯦ ꯍꯥꯏꯌꯦ
ꯑꯁ ꯅꯨꯡꯁꯤꯍꯦ ꯑꯗꯨꯝꯕꯨꯗꯤ ꯑꯩ ꯊꯦꯡꯗꯤ ꯊꯦꯡꯅꯅꯤꯡꯗꯦ
ꯑꯗꯨꯒ ꯃꯉꯣꯟꯗ ꯂꯥꯏꯌꯦꯡꯕꯗ ꯑꯥ ꯂꯥꯛ ꯌꯥꯝ ꯆꯪꯈ꯭ꯔꯦ ꯍꯥꯏꯌꯦ
ꯑꯣ ꯑꯠꯁꯥ ꯑꯁ ꯑꯉꯥꯡꯕꯨꯗꯤ ꯄꯣꯔꯛꯄꯗ ꯉꯥꯏꯔꯤꯕꯅꯤꯅ ꯅꯨꯡꯁꯤꯕꯗꯣ
ꯎꯝ
ꯀꯔꯤ ꯇꯧꯒꯅꯤꯗ ꯎꯄꯥꯏ ꯂꯩꯇꯦ
ꯂꯩꯇꯦ ꯑꯩꯗꯤ ꯑꯉꯥꯡ ꯂꯣꯏꯅ ꯅꯨꯡꯁꯤꯗ ꯀꯃꯥꯏ ꯇꯧꯕꯔ ꯈꯪꯗꯦ
ꯎꯝ
ꯑꯉꯥꯡꯗꯤ ꯌꯥꯝ ꯄꯥꯝꯃꯦ
ꯅꯪꯁꯦ ꯄꯨꯟꯁꯤꯗ ꯑꯉꯥꯡ ꯀꯩꯅꯣꯃ ꯃꯤꯁꯦ ꯄ꯭ꯔꯦꯒꯅꯦꯟ ꯑꯣꯏꯈ꯭ꯔ ꯃꯇꯨꯡꯗ ꯂꯨꯍꯣꯡꯗ꯭ꯔꯤꯀꯥꯟꯗ ꯄ꯭ꯔꯦꯛꯅꯦꯟ ꯑꯣꯏꯔꯗꯤ ꯑꯉꯥꯡꯁꯦ ꯃꯤꯗꯤ ꯂꯧꯊꯣꯛꯏꯗꯅ
ꯎꯝ
ꯅꯪꯗꯤ ꯑꯗꯨꯃꯥꯏꯅ ꯇꯧꯒꯦꯔꯣ ꯑꯣꯏꯕ ꯑꯣꯏꯔꯗꯤ ꯑꯣꯏꯒꯅꯤ ꯍꯥꯏꯕ ꯅꯠꯇꯦꯀꯣ ꯑꯗꯨꯝ ꯋꯥꯔꯤꯅꯤꯗ ꯅꯪꯒꯤ ꯋꯥꯈꯟꯗ
ꯍꯌꯦꯡꯋꯥꯢ ꯌꯨꯝ ꯄꯥꯟꯕꯗꯔꯣ
ꯌꯨꯝ ꯄꯥꯟꯗ꯭ꯔꯤꯉꯩꯗ ꯑꯉꯥꯡ ꯄꯨꯕꯈꯣꯢ ꯌꯥꯎꯋꯤꯗꯅ ꯁꯣꯏꯔꯒ ꯑꯁꯣꯏꯕꯅꯤꯗ ꯑꯗꯨꯗꯤ
ꯈꯪꯗꯦ ꯑꯗꯨꯃꯥꯏ ꯂꯧꯊꯣꯛꯄꯗꯤ ꯄꯞ ꯌꯥꯝ ꯆꯥꯎꯋꯦ ꯍꯥꯏꯕꯗꯨꯗꯤ
ꯑꯗꯨꯅꯤꯅꯦ ꯍꯣꯏꯗ ꯁꯣꯏ ꯁꯣꯏꯖꯔꯖꯨ ꯎꯝ ꯁꯣꯏꯖꯔꯁꯨ ꯀꯔꯤꯔꯣ ꯍꯥꯏꯌꯣꯅꯦ
ꯀꯔꯤꯒꯤ ꯑꯗꯨꯃꯥꯏ ꯍꯪꯕ꯭ꯔꯥ ꯑꯩꯉꯣꯟꯗ
ꯑꯗꯨꯝ ꯍꯥꯡꯉꯝꯅꯤ ꯀꯩꯅꯣ ꯃꯤꯒꯤꯗꯤ ꯑꯗꯨꯝ ꯍꯥꯏꯕ ꯉꯝꯗꯅ ꯃꯤ ꯑꯌꯥꯝꯕ ꯍꯧꯖꯤꯛꯇꯤ ꯅꯍꯥꯟꯒꯨꯝꯅ ꯈꯟ ꯈꯟꯗ꯭ꯔ ꯈꯟꯗ꯭ꯔꯕ ꯃꯥꯜꯂꯦ
ꯎꯝ
ꯍꯧꯖꯤꯛꯇꯤ ꯑꯗꯨꯃꯥꯏꯅ ꯁꯣꯏꯔꯁꯨ ꯆꯍꯤꯁꯦ ꯑꯗꯨꯝ ꯌꯥꯅꯔꯗꯤ ꯆꯍꯤꯁꯦ ꯀꯨꯟ ꯌꯥꯎꯗ꯭ꯔꯁꯨ ꯃꯤ ꯆꯦꯟꯕ ꯍꯧꯔꯗꯨꯗꯤ ꯍꯟꯗꯛꯇꯤ
ꯎꯝ ꯑꯗꯨꯃꯥꯏꯅꯗꯤ ꯑꯣꯏꯅꯩꯗ ꯑꯩꯈꯣꯏꯅꯕꯨ ꯌꯨꯝ ꯄꯥꯅꯤꯡꯗꯕꯒꯤ ꯁꯨꯝ ꯂꯩꯕꯅꯤ ꯃꯤꯅ ꯍꯥꯏꯕꯅꯦ ꯑꯩꯈꯣꯏꯗ ꯅꯣꯏ ꯌꯨꯝ ꯄꯥꯟꯕ ꯃꯇꯝ ꯌꯧꯔꯛꯑꯦ ꯍꯥꯏꯌꯦ ꯁꯤꯗꯗꯤ ꯑꯩꯗꯤ ꯑꯉꯥꯡꯒꯨꯝꯅ ꯑꯗꯨꯝ ꯂꯩꯌꯦ ꯗꯣ ꯑꯉꯥꯡ ꯒꯨꯝꯅ ꯂꯩꯔꯁꯨ ꯁꯨ ꯎꯝ ꯑꯩꯅ ꯏꯊꯟꯇ ꯑꯉꯥꯡ ꯑꯣꯏꯅ ꯈꯟꯕꯅꯦꯗ ꯑꯗꯨꯏ ꯌꯨꯝꯒꯤ ꯑꯗꯨꯝ ꯀꯩꯅꯣ ꯂꯥꯛꯑꯗꯤ ꯑꯩꯅ ꯉꯥꯛꯇ ꯇꯧꯋꯦꯗ
ꯑꯣꯛꯈꯦ ꯇꯧꯒꯗꯕꯅꯤ ꯀꯩꯅꯣ
ꯑꯗꯨꯒꯤ ꯑꯗꯨꯝ ꯃꯊꯥ ꯌꯥꯝ ꯁꯥꯏꯌꯦꯕꯀꯣ ꯑꯩꯉꯣꯟꯗ ꯂꯥꯛꯑꯗꯤ
ꯑꯝ
ꯑꯩꯒꯤ ꯏꯃꯥꯅ ꯀꯣꯜ ꯇꯧꯔꯛꯑꯒ ꯑꯩꯉꯣꯟꯗ ꯑꯗꯨꯝ ꯍꯥꯏꯕꯅꯤꯅ ꯑꯩꯗꯤ ꯃꯊꯥ ꯌꯥꯝ ꯁꯥꯕꯗꯣ ꯁꯇ꯭ꯔꯦꯁ ꯌꯥꯝ ꯂꯩꯔꯁꯨ ꯎꯝ ꯑꯩꯗꯤ ꯑꯗꯨꯝ ꯆꯥꯕ ꯆꯥꯗꯕ ꯍꯥꯏꯗ꯭ꯔꯒꯁꯨ ꯑꯗꯨꯝ ꯅꯣꯏꯕꯅꯦꯕꯀꯣ
ꯎꯝ
ꯑꯩꯗꯣ ꯆꯥꯥꯛꯇꯣ ꯌꯥꯝ ꯆꯥꯗꯦ ꯆꯥꯕ ꯌꯥꯝ ꯆꯥꯕ ꯃꯤ ꯅꯠꯇꯦꯕꯀꯣ ꯑꯗꯨꯝ ꯑꯩꯒꯤ ꯅꯣꯡꯃꯒꯤ ꯆꯥꯐꯝ ꯊꯣꯛꯄꯗꯣ ꯆꯥꯏꯑꯦꯕ ꯑꯗꯨꯒ ꯑꯆꯥꯄꯣꯠꯀꯨꯝꯕꯁꯨ ꯌꯥꯝ ꯆꯗꯦꯕ ꯑꯩꯗꯤ
ꯎꯝ ꯎꯝ
ꯐꯥꯁꯐꯨꯠꯁꯨ ꯌꯥꯝ ꯆꯥꯕ ꯄꯝꯗꯦ
ꯑꯗꯨꯗꯤ ꯀꯩꯅꯣꯝꯃ ꯆꯥ ꯆꯥ ꯆꯥꯈ꯭ꯔꯕꯣ ꯅꯪ ꯑꯥ ꯍꯧꯖꯤꯛ ꯀꯣꯔꯤꯌꯥ ꯈꯣꯏꯅ ꯌꯥꯝ ꯆꯥꯕ ꯏꯅꯣꯀꯤ ꯍꯥꯏꯕꯗꯣ ꯖꯄꯥꯅꯤꯁ ꯈꯣꯏ ꯆꯥꯕꯗꯣ
ꯎꯝ ꯆꯥꯗꯦ ꯆꯥꯗ꯭ꯔꯤ
ꯈꯪꯗꯤ ꯈꯪꯕ꯭ꯔꯣ
ꯈꯪꯗꯦ ꯎꯗꯦ ꯎꯔꯗꯤ ꯈꯪꯒꯅꯤ
ꯏꯅꯣꯀꯤ ꯍꯥꯏꯕꯁꯦ ꯀꯩꯅꯣꯅꯦꯕ ꯍꯧꯖꯤꯛ ꯑ ꯀꯩꯅꯣꯅꯦ ꯆꯤꯡꯒꯨꯝꯅꯦꯕ ꯑꯗꯨ ꯑꯣꯏꯔꯁꯨ ꯃꯆꯥ ꯃꯆꯥꯗ ꯄꯤꯛ ꯄꯤꯛ ꯁꯥꯡ ꯁꯥꯡꯅ ꯂꯩꯕꯗꯣ
ꯑꯣ ꯑꯣ ꯑꯣ ꯑꯣ ꯑꯣ ꯑꯣ ꯈꯪꯉꯦ ꯈꯪꯉꯦ ꯈꯪꯉꯦ ꯑꯗꯨ ꯆꯥ ꯆꯥꯈ꯭ꯔꯦ ꯆꯥꯈ꯭ꯔꯦ ꯃꯦꯒꯤꯒ ꯊꯣꯡꯉꯥ ꯆꯥꯏ ꯑꯩꯈꯣꯏ
ꯑꯠꯁꯥ ꯆꯥꯗꯦ ꯆꯥꯗꯦ ꯍꯥꯏꯔ ꯈꯪꯗꯕꯒꯤ
ꯍꯥꯎꯑꯦ ꯃꯃꯤꯡꯗꯣ ꯈꯪꯗꯕ ꯑꯗꯨꯏꯅꯤ
ꯉꯥꯒ ꯆꯥꯕꯗꯣ ꯌꯥꯝ ꯍꯥꯎꯕꯅꯦ
ꯉꯥꯒ
ꯉꯥ ꯊꯣꯡꯕꯗꯣ ꯍꯣꯏ ꯃꯊꯛꯇ ꯍꯥꯞꯄꯗꯣ
ꯎꯝ ꯑꯗꯨꯗꯤ ꯆꯥꯗ꯭ꯔꯤ ꯑꯣꯢ ꯈꯪꯉꯦ ꯍꯧꯗꯣꯡꯅꯦ ꯍꯧꯗꯣꯡ ꯈꯪꯕ ꯋꯥꯅꯦ
ꯎꯝ ꯅꯦꯛꯁ ꯇꯥꯏꯝ ꯏꯕꯅꯤ ꯂꯩꯔꯁꯨ ꯅꯪꯗꯤ ꯑꯗꯨꯝ ꯐꯥꯈꯠꯄ ꯃꯥꯜꯂꯦꯗ
ꯀꯤ ꯀꯤꯗꯤ ꯀꯤꯒꯟꯕꯅꯦ ꯃꯁꯛ ꯃꯥꯟꯗ꯭ꯔꯒ ꯀꯣ ꯎꯝ ꯑꯩꯗꯤ ꯑ ꯋꯥꯁꯔꯨꯝꯒꯨꯝꯕ ꯆꯠꯂꯁꯨ ꯏꯊꯟꯗ ꯆꯥꯠꯄ ꯉꯝꯗꯦ
ꯏꯁ ꯑꯗꯨꯗꯤ ꯅꯪ ꯋꯥꯗꯤ ꯋꯥꯔꯅꯤ
ꯈꯪꯗꯦ ꯈꯔꯗꯤ ꯋꯥꯕ ꯇꯥꯔꯦꯗꯅ ꯑꯩ ꯂꯧꯕ ꯃꯤꯗꯤꯁꯦꯁ ꯑꯁ ꯄꯣꯖꯨꯒ ꯄꯣꯖꯨꯒ ꯁꯄꯦꯟ ꯁꯄꯦꯟ ꯇꯧ ꯂꯩꯔꯦ
ꯍꯣꯔꯦꯟ ꯃꯣꯏꯁꯤ ꯂꯩꯀꯥꯏꯁꯤꯡꯅ ꯂꯥꯎꯔꯛꯄꯗꯨꯗꯤ ꯐꯖꯔꯅꯤ ꯌꯥꯝ ꯂꯥꯎꯕ ꯀꯟꯕꯅꯦ ꯕꯣꯜ ꯌꯦꯡꯕꯗ
ꯉꯁꯤꯖꯦ ꯑꯩꯖꯦ ꯀꯩꯅꯣꯝꯃ ꯂꯩꯔ ꯊꯝꯒꯗꯕꯅꯤꯅꯦ ꯍꯣꯔꯦꯟ ꯆꯥꯅꯤꯡꯉꯥꯏ
ꯀꯔꯤ
ꯕꯣꯜ ꯌꯦꯡꯕ ꯃꯇꯝꯗ
ꯑꯆꯥꯄꯣꯠꯔꯣ
ꯑꯆꯥꯄꯣꯠ ꯆꯤꯞꯁ ꯆꯤꯞꯁ ꯀꯨꯝꯕ ꯈꯔ ꯃꯣꯔꯣꯛ ꯁꯥꯕ ꯍꯣꯏ
ꯑꯗꯨ ꯂꯩꯕ ꯌꯥꯗ꯭ꯔꯣꯉꯁꯥꯏꯅ ꯖꯤꯡ ꯖꯤꯡ ꯂꯥꯎꯕ ꯌꯥꯝ ꯖꯤꯡ ꯖꯤꯡ ꯂꯥꯎꯕ ꯄꯥꯝꯕ꯭ꯔꯥꯅꯦ
ꯇꯨꯝꯅꯤꯡꯕ ꯃꯇꯝꯗ ꯃꯣꯔꯣꯛ ꯈꯔ ꯁꯥꯇꯛ ꯇꯧꯕ ꯅꯠꯇ꯭ꯔꯒ ꯑꯁꯤꯟꯕ ꯆꯤꯞꯁꯀꯨꯝꯕꯗꯣ ꯆꯥꯕꯗ ꯍꯥꯎꯗ꯭ꯔꯣ
ꯎꯝ ꯁꯤꯡꯖꯨ ꯁꯦꯝꯃꯒꯥ ꯆꯥꯎ
ꯅꯣꯏ ꯁꯤꯡꯖꯨ ꯍꯧꯖꯤꯛ ꯆꯥꯔꯗꯤ ꯌꯥꯔꯔꯣꯏ ꯍꯌꯦꯡ ꯍꯧꯒꯠꯄ ꯉꯝꯃꯔꯣꯏ
ꯈꯨꯠ ꯀꯩꯗꯧꯕ ꯈꯨꯠ ꯂꯦꯛꯀꯦ ꯍꯥꯏꯕ꯭ꯔꯣ ꯃꯁꯂꯥꯗꯣ
ꯑꯩꯗꯤ ꯕꯤꯡꯒꯣꯗꯣ ꯄꯥꯝꯃꯦ ꯈꯪꯕꯔꯥ ꯕꯤꯡꯒꯣ ꯑꯆꯥꯄꯣꯠꯇꯣ
ꯎꯝ ꯈꯪꯉꯦ ꯈꯪꯉꯦ
ꯑꯗꯨ ꯌꯥꯝ ꯆꯥ ꯑꯩꯗꯤ ꯑꯗꯨ ꯌꯥꯝ ꯆꯥꯏꯌꯦꯕꯀꯣ ꯑꯩꯗꯤ ꯃꯥꯒꯤ ꯃꯁꯥꯂꯥꯗꯣ ꯂꯣꯏꯅ ꯆꯨꯞꯊꯣꯛꯑꯒ ꯆꯥꯕꯗꯣ ꯑꯗꯨꯒ ꯑ ꯑꯩꯩꯅ ꯑꯗꯨ ꯑꯆꯥꯄꯣ ꯄꯨꯨ ꯌꯥꯝ ꯆꯥꯒꯟꯕꯗꯣ ꯑꯃ ꯕꯣꯇꯜꯒꯤ ꯑꯦ ꯄꯤ ꯂꯩꯕꯗꯣ ꯈꯪꯕ꯭ꯔꯥ ꯐꯨꯢꯁ ꯍꯥꯏꯕ꯭ꯔꯣ ꯐꯤꯁ ꯍꯥꯏꯕ꯭ꯔꯣ ꯐꯤꯁ ꯑ ꯎꯝ ꯑꯗꯨ ꯑꯗꯨ ꯑꯗꯨꯒ ꯍꯦꯛ ꯆꯥꯏꯌꯦꯕꯀꯣ ꯌꯥꯝ ꯆꯥꯕꯅꯦ ꯗ꯭ꯔꯥꯃꯥ ꯌꯦꯡꯕ ꯍꯧꯔꯦ ꯍꯥꯏꯔꯗꯤ
ꯇꯧꯔꯝꯅꯤ ꯇꯧꯔꯝꯅꯤ ꯗ꯭ꯔꯥꯃꯥ ꯌꯦꯡꯕꯗ ꯅꯪ ꯑꯣꯠ ꯈꯔꯗꯤ ꯀꯥꯔꯅꯤ
ꯀꯕꯅꯤ ꯀꯕꯅꯤ
ꯍꯧꯖꯤꯛ ꯖꯦꯠꯅꯥ ꯃꯈꯣꯏꯅ ꯑ ꯃꯣꯏꯒꯤ ꯆꯐꯨ ꯑꯃ ꯂꯩꯗꯅ ꯑꯈꯣꯏꯅꯗꯤ ꯅꯨꯡꯗ ꯀꯩꯅꯣꯃ ꯇꯧꯗ꯭ꯔꯒ ꯀꯩꯅꯣꯃ ꯍꯧꯖꯤꯛ ꯎꯗ ꯑꯩꯈꯣꯏꯅ ꯁꯨꯏꯋꯦꯗꯅ ꯑꯃ ꯁꯨꯅꯤꯡꯉꯥꯏꯗꯣ ꯍꯧꯖꯤꯛ ꯖꯦꯠꯅꯥꯝꯁꯈꯣꯏꯗꯤ ꯑ ꯒꯝꯂꯥ ꯃꯥꯟꯕꯗ ꯃꯣꯏ ꯁꯨꯗꯅ ꯈꯪꯕ꯭ꯔꯥ ꯑꯗꯨꯗꯣ ꯃꯗꯨꯗ ꯃꯣꯏꯅ ꯁꯨꯕꯁꯦ ꯃꯍꯥꯎ ꯂꯥꯛꯄ ꯃꯥꯜꯂꯤꯅꯦ ꯑꯩ ꯌꯦꯕꯗ ꯃꯣꯏꯗꯤ ꯑꯗꯨꯗ ꯏꯁꯄꯨꯟ ꯑꯃ ꯌꯨꯁ ꯇꯧꯔꯒ ꯁꯨꯅꯤꯉꯥꯏ ꯑꯗꯨꯗ ꯌꯨꯁ ꯇꯧꯕꯗ ꯏꯁꯄꯨꯟꯗꯣ ꯌꯦꯡꯉꯣ ꯃꯣꯏꯒꯤ
ꯈꯪꯉꯦ ꯅꯨꯄꯤ ꯑꯃꯅ ꯌꯥꯝ ꯆꯥꯕꯗꯣ ꯈꯪꯕ꯭ꯔꯅ ꯃꯆꯤꯟ ꯌꯥꯝ ꯆꯥꯎꯔꯒ
ꯍꯣ ꯑꯉꯥꯡ ꯃꯆꯥ ꯑꯃꯁꯨ ꯂꯩꯌꯦ ꯑꯍꯟꯖꯨ ꯂꯩ ꯅꯨꯄꯥ ꯑꯃ ꯍꯧꯖꯤꯛ ꯑ ꯌꯣꯡꯆꯥꯛꯀ ꯉꯛꯇ ꯍꯥꯐꯛ ꯀꯔꯤꯕ ꯀꯔꯤꯕ ꯉꯥꯗꯣ ꯍꯥꯏꯕꯗꯣ ꯌꯨꯡꯉꯒ ꯉꯥꯛꯇ
ꯈꯪꯗꯦꯅꯦ ꯑꯩ ꯎꯗꯦ
ꯑꯁ ꯃꯣꯏ ꯑꯖꯤꯅ ꯃꯣꯇꯣꯔꯗꯤ ꯐꯖꯅ ꯆꯥꯏꯌꯦ ꯊꯨꯝ ꯑꯖꯤꯅ ꯃꯣꯇꯣꯔ ꯊꯨꯝꯗꯣ
ꯎꯕꯖꯥꯅꯤ
ꯍꯥꯎꯔꯝꯒꯅꯤ ꯑꯁꯤꯟꯕꯗꯁꯨ ꯄꯛꯄ ꯖꯥꯠꯅꯤ ꯃꯔꯣꯔꯣꯛ ꯁꯥꯕꯁꯨ ꯄꯛꯑꯦ ꯌꯦꯔꯨꯝꯗꯁꯨ ꯊꯨꯝꯒꯁꯨ ꯄꯥꯛꯑꯦ ꯂꯣꯏꯅ ꯄꯥꯛꯑꯦ
ꯌꯦꯔꯨꯝꯗꯗꯤ ꯑꯩ ꯌꯦꯔꯨꯝ ꯆꯥꯗ꯭ꯔꯤ
ꯌꯦꯔꯨꯝꯗ ꯀꯩꯗꯧꯑꯦꯕ
ꯅꯪꯅ ꯑꯖꯤꯔ ꯃꯇꯣ ꯍꯥꯞꯄꯗꯤ ꯍꯥꯎꯋꯦ ꯍꯥꯏꯕ ꯅꯠꯇ꯭ꯔꯣ
ꯑꯥ
ꯇ꯭ꯔꯥꯏ ꯇꯧꯗ꯭ꯔꯤ ꯍꯥꯏꯕ ꯇꯧꯒꯦꯅꯗꯤ ꯈꯟꯕꯅꯤ ꯍꯥꯎꯕ꯭ꯔꯥ ꯌꯦꯡꯒꯦ ꯇꯧꯕ
ꯎꯝ ꯈꯜꯂꯒ ꯈꯜꯂꯒ ꯑꯗꯨꯝ ꯂꯣꯏꯁꯤꯟꯈ꯭ꯔꯣ ꯑꯩꯗꯤ ꯍꯧꯖꯤꯛꯇꯤ ꯆꯥꯗ ꯋꯥꯕꯒ ꯇꯦꯁ ꯇꯧꯒꯦ ꯂꯩꯔꯕꯅꯤꯅꯦ
ꯍꯦꯟꯃꯜꯂꯦꯅꯁꯨ ꯑꯣꯕꯤꯒꯅꯤ ꯑꯩꯗꯤ ꯑꯗꯨ ꯊꯥꯗꯦ
ꯐꯩꯒꯤ ꯇꯧꯅꯤꯗ ꯑꯁ ꯆꯥꯗꯗꯤ ꯌꯥꯗꯧ ꯃꯥꯟꯗꯦ ꯌꯥꯔꯣꯏꯗ ꯃꯥꯗꯝ ꯌꯥꯔꯣꯏꯗ
ꯈꯔꯥ ꯌꯥꯒ꯭ꯦꯔꯣ ꯑ ꯑꯖꯤꯟ ꯃꯇꯣꯗꯣ ꯌꯥꯝ ꯄꯥꯝꯗꯦ ꯃꯣꯔꯣꯛ ꯁꯥꯕꯗ ꯈꯤꯇꯪ ꯍꯥꯞꯄꯗꯤ ꯌꯥꯎꯋꯦꯅ ꯌꯥꯝ ꯁꯥꯕꯗꯣ ꯍꯟꯗꯩꯅ
ꯎꯝ
ꯑꯗꯣ
ꯎꯝ
ꯑꯁꯤ ꯅꯪ ꯅꯃꯥꯟꯅꯕꯁꯨ ꯅꯪꯒꯤ ꯋꯥꯔꯤꯗꯤ ꯑꯗꯨꯝ ꯂꯤꯕ ꯀꯜꯂꯤꯅꯦ
ꯑꯗꯨꯝ ꯍꯣꯏꯗ ꯑꯩ ꯑꯩꯗꯒꯤ ꯄꯣꯏꯟ ꯇꯪꯈꯥꯏ ꯑꯃꯕ ꯍꯦꯟꯕꯅꯤ ꯃꯥꯅ
ꯑꯗꯨꯝ ꯂꯤꯌꯦꯕꯀꯣ ꯍꯥꯏꯗꯤ ꯅꯣꯏ ꯀꯔꯤꯅꯣ ꯀꯔꯤ ꯃꯔꯝꯒꯤꯔ ꯃꯥꯅ ꯂꯤꯕꯗꯣ ꯑꯗꯨꯝ ꯋꯥ ꯍꯥꯏꯕ ꯈꯨꯗꯤꯡ ꯑꯗꯨꯝ ꯅꯪ ꯑꯗꯨꯝ ꯄꯜꯂꯦꯕ ꯃꯥꯗꯣ
ꯑꯩꯕꯨ
ꯑꯧ ꯍꯥꯏꯗꯤ ꯅꯪꯒꯤ ꯋꯥꯔꯤ ꯑꯗꯨꯝ ꯃꯇꯦꯛ ꯃꯇꯦꯛ ꯌꯥꯎꯕꯗꯣ
ꯑꯃꯨꯛꯀ ꯀꯔꯤꯅꯣ ꯑꯩ ꯑꯩ ꯅꯣꯏ ꯋꯥꯔꯤ ꯑꯩꯅ ꯅꯪꯅ ꯑꯩꯕꯨ ꯋꯥꯔꯤ ꯍꯥꯏꯕ ꯑꯩꯒꯤ ꯈꯛꯇꯅꯤ ꯃꯤꯅ ꯃꯤꯕꯨ ꯑꯗꯨꯃꯥꯏꯅ ꯍꯥꯏ ꯍꯥꯏꯕꯗꯣ
ꯎꯝ ꯑꯩꯅ ꯍꯥꯏꯗꯖꯨ ꯃꯣꯏꯅ ꯍꯥꯏꯕꯗꯨ ꯑꯩꯅꯔꯣ ꯑꯩꯗꯤ ꯑꯩꯗꯤ ꯍꯥꯏꯗꯦꯅ
ꯀ꯭ꯔꯣ ꯑꯩꯒꯤ ꯃꯔꯝꯗ ꯑꯃꯨꯛꯀ ꯍꯥꯏꯅꯤꯡꯗꯕꯤꯅꯤꯅꯦ
ꯑꯗꯨꯏ ꯅꯠꯇꯦꯍꯦ ꯑꯃ ꯀꯔꯤꯔꯣ ꯃꯥꯅ ꯂꯤꯕꯗꯣ ꯅꯪꯁꯨ ꯌꯥꯎ ꯌꯥꯎꯕꯅꯤꯅꯦ ꯍꯥꯟꯅ ꯌꯥꯝ ꯁꯥꯊꯤꯕ ꯃꯇꯝꯗꯒꯤ ꯁꯥꯊꯤꯕ
ꯑꯠꯆꯥ ꯁꯥꯊꯤꯕ ꯍꯥꯏꯕꯖꯦ ꯆꯥꯎꯔꯛꯄ ꯃꯇꯝꯅꯤ ꯑꯗꯨꯒꯤꯗꯣ
ꯑꯗꯨꯅꯦ ꯑꯗꯨ ꯃꯔꯛ ꯑꯗꯣ ꯂꯤꯕꯅꯦ ꯑꯩ ꯀꯥꯎ ꯈ꯭ꯔꯕꯅꯦ ꯑꯌꯨꯛꯇ ꯂꯤꯕꯅꯦꯕ ꯃꯥꯅ ꯅꯣꯛꯄ ꯀꯜꯂꯦꯀꯣ ꯃꯥꯖꯨ
ꯍꯣꯏꯗ
ꯅꯣꯛꯑꯦ ꯃꯁꯨ ꯈꯪꯕ꯭ꯔ ꯉꯁꯥꯏꯗꯨꯗꯤ ꯑꯩ ꯄꯨꯛ ꯅꯕꯅꯦ ꯃꯥꯅ ꯍꯥꯏꯔꯒꯀꯣ ꯑꯗꯨ ꯃꯥꯅꯖꯨ ꯑꯗꯨꯝ ꯅꯣꯛ ꯅꯣꯛꯄ
ꯑꯥ ꯑꯩ ꯈꯪꯉꯦ ꯃꯥ ꯅꯪ ꯀꯔꯤ ꯍꯥꯏꯒꯦꯔ ꯌꯥꯝ ꯑꯐꯥꯎꯕ ꯋꯥꯔꯤ ꯑꯃ ꯂꯩꯔꯝꯃꯅꯦꯕ ꯈꯪꯉꯦꯕ
ꯅꯠꯇꯦ ꯑꯗꯨꯒꯨꯝꯕ ꯅꯠꯇꯦ ꯍꯥꯏꯗꯤ ꯈꯪꯗꯕꯤꯗ ꯋꯥꯔꯤ ꯁꯥꯁꯦ ꯍꯥꯏꯕꯗꯣ
ꯎꯝ
ꯑꯗꯨꯃꯥꯏꯅ ꯁꯥꯕꯗꯅꯦ ꯃꯥꯅ ꯄꯪꯅꯣꯛ ꯅꯣꯛꯄꯗ ꯑꯩꯁꯨ ꯅꯣꯛꯑꯦ
ꯅꯍꯥꯟ ꯑꯩ ꯅꯍꯥꯟ ꯑꯩ ꯀ꯭ꯂꯥꯁ ꯇꯦꯟ ꯀꯥꯕ ꯃꯇꯝꯗ ꯃꯣꯏꯖꯦ ꯍꯣꯁꯇꯦꯜꯗ ꯂꯥꯛꯑꯦꯕꯀꯣ ꯑꯩ ꯍꯣꯁꯇꯦꯜꯗ
ꯎꯝ
ꯑꯗꯨꯗ ꯂꯥꯛꯄ ꯃꯇꯝꯗ ꯑꯩꯖꯦ ꯐꯣꯟ ꯄꯥꯏꯗꯦꯗꯅ ꯃꯣꯏꯗꯤ ꯀ꯭ꯂꯥꯁ ꯇꯦꯟ ꯂꯣꯏ ꯑꯩꯅ ꯐꯣꯟ ꯄꯥꯏꯔ ꯂꯥꯛꯄꯅꯦꯕ ꯐꯣꯟ ꯁꯤꯖꯤꯟꯅꯕꯅꯦꯕ ꯑꯗꯣ ꯃꯣꯏ ꯃꯥꯒꯤ ꯐꯣꯟ ꯃꯥꯒꯤ ꯐꯣꯟꯅꯦ ꯑꯩꯅ ꯑꯗꯨꯝ ꯁꯤꯖꯤꯟꯅꯔꯒ ꯃꯤꯕꯨ ꯇꯦꯛꯁ ꯇꯧꯕ ꯋꯥꯔꯤ ꯁꯥꯕ ꯑꯃ ꯇꯧꯕꯗꯣ ꯑꯗꯨꯗ ꯇꯕ꯭ꯔꯣ
ꯇꯌꯦ ꯇꯌꯦ
ꯃꯥ ꯑꯥ ꯈꯣꯏ ꯀ꯭ꯂꯥꯁꯃꯦꯠ ꯑꯃ ꯂꯩꯇꯔꯦ ꯅꯨꯄꯤꯗꯣ ꯑꯗꯨꯝ ꯀꯔꯤ ꯍꯥꯏꯁꯤꯔ ꯑꯩꯕꯨ ꯌꯥꯝ ꯄꯥꯝꯕꯅꯦꯕ ꯃꯥꯗꯣ
ꯋꯥꯎ
ꯑꯗꯨꯗ ꯑꯩꯅ ꯑꯗꯨꯝ ꯀꯩꯅꯣ ꯇꯧꯔꯒ ꯃꯥꯏ ꯐꯣꯟꯗꯒꯤ ꯋꯥꯔꯤ ꯁꯅꯥ ꯁꯅꯥ ꯁꯅꯕ ꯑꯩꯅꯗꯤ ꯀꯣꯏꯅꯤꯡꯗꯕ ꯍꯥꯏꯇꯔꯦ ꯑꯗꯨ ꯃꯔꯨꯞꯇꯤ ꯑꯗꯨꯝ ꯁꯥꯔ ꯂꯩꯕ ꯑꯩꯁꯨ ꯑꯗꯨ ꯃꯇꯝꯗꯤ ꯈꯔ ꯑꯉꯥꯡꯅꯤꯅ
ꯎꯝ
ꯋꯥꯔꯤꯁꯦ ꯗꯏꯔꯦꯛ ꯗꯏꯔꯦꯛ ꯁꯤꯗ ꯁꯤꯗ ꯍꯥꯏꯗꯦꯕ ꯃꯤꯕꯨꯖꯨ ꯏꯀꯥꯏꯕ ꯋꯥꯔꯤ ꯁꯥꯕꯒꯤ ꯀꯥꯏꯕ ꯃꯤꯅ ꯋꯥꯔꯤ ꯁꯥꯕꯗ ꯑꯗꯨꯝ ꯁꯥꯕꯤꯔꯒ ꯑꯗꯨꯝ ꯂꯩꯕ ꯑꯈꯣꯏꯗꯅꯦꯕ ꯄꯥꯝꯕ ꯄꯥꯝꯗꯕ ꯀꯔꯤꯁꯨ ꯍꯥꯏꯗꯕꯤ
ꯑꯥ
ꯃꯥꯅ ꯀꯣꯏꯁꯦꯒ ꯌꯥꯝ ꯇꯧꯔꯕꯅꯤꯅꯦ ꯑꯗꯨꯒ ꯀꯣꯏꯗꯤ ꯀꯣꯏꯗ꯭ꯔꯦ ꯑꯩꯗꯤ
ꯑꯣ ꯑꯣ
ꯃꯥꯅꯥꯗꯤ ꯀꯣꯏꯅ ꯑꯃꯨꯛꯀ ꯍꯥꯏꯕ ꯃꯤ ꯑꯇ ꯑꯇꯣꯞꯄꯗ ꯑꯗꯨꯒꯤ ꯑꯩ ꯌꯥꯅꯤꯡꯗꯕ ꯑꯁ ꯃꯤꯗꯤ ꯌꯥꯝ ꯐꯕꯅꯤ ꯃꯁꯨ
ꯎꯝ
ꯑꯩ ꯀꯂ꯭ꯥꯁ ꯇꯦꯟ ꯀꯕ ꯃꯇꯝꯗ
ꯅꯪꯁꯦ ꯅꯨꯄꯤꯁꯦ ꯐꯠꯇꯕ ꯄꯥꯝꯕ꯭ꯔꯣ ꯑꯐꯕ ꯃꯌꯥꯝꯁꯦ ꯂꯣꯏꯅ ꯊꯥꯗꯣꯛꯏꯅꯦ
ꯐꯠꯇꯕ ꯍꯥꯏꯕꯁꯦ ꯀꯩꯅꯣ